ꯍꯥꯜꯂꯣ
ꯍꯜꯂꯣ
ꯍꯜꯂꯣ ꯇꯥꯔꯦ ꯇꯥꯔꯦ
ꯇꯥꯗꯕ ꯃꯥꯜꯂꯤꯗ
ꯌꯥꯝ ꯁꯦꯡꯅ ꯇꯥꯏ ꯌꯥꯝ ꯃꯌꯦꯛ ꯁꯦꯡꯅ ꯇꯥꯏ ꯀꯔꯤ ꯇꯧꯔꯤꯅꯣ
ꯌꯥꯝ ꯑꯩꯁꯦ ꯄꯥꯈꯪ ꯃꯌꯥꯝ ꯐꯣꯟ ꯇꯧꯔ ꯂꯩꯔꯝꯃꯤꯅꯤꯅꯦꯍꯦ
ꯏꯁ ꯅꯪ ꯍꯧꯖꯤꯛ ꯍꯥꯏꯕꯗꯨꯗꯤ ꯑꯩ ꯆꯩ ꯌꯥꯝ ꯆꯥꯅꯤꯡꯉꯦ ꯍꯥꯏꯕ ꯆꯞ ꯃꯥꯟꯅꯩꯍꯦ
ꯐꯒꯤꯇꯧꯕꯅꯦ ꯍꯧꯖꯤꯛ ꯍꯧꯖꯤꯛꯅ ꯑꯍꯥꯟꯕ ꯅꯨꯄꯥꯅꯦꯕꯀꯣ
ꯑꯣ
ꯑꯗꯨꯗꯤ ꯆꯩ ꯌꯥꯝꯗ꯭ꯔꯕ
ꯆꯩ ꯌꯥꯝ ꯀꯤꯕ꯭ꯔꯥ ꯅꯪ
ꯑꯁ ꯆꯩ ꯀꯤꯗ꯭ꯔꯗꯤ ꯅꯪꯗꯤ ꯆꯩ ꯀꯤ ꯀꯤ ꯀꯤꯗꯕ꯭ꯔꯣ
ꯎꯍꯝ
ꯌꯥꯝꯆꯥꯏꯗ ꯌꯥꯝꯂꯥꯡꯉꯤꯗ
ꯍꯥꯥ
ꯍꯣꯔꯦꯟ ꯆꯥꯎ ꯅꯪꯒꯤ ꯑꯆꯥꯄꯣꯠꯇꯣ
ꯍꯦꯝ ꯆꯥꯛ ꯂꯥꯝꯃꯒꯤ ꯀꯩꯅꯣ
ꯏꯁ ꯅꯪꯗꯤ ꯀꯔꯤ ꯇꯧꯕ ꯆꯠꯄꯒꯤ ꯆꯥꯛ ꯂꯥꯝꯕ꯭ꯔꯣ
ꯑꯩꯈꯣꯏ ꯋꯥꯛꯀꯤꯡ ꯆꯠꯂꯦ ꯏꯚꯅꯤꯡꯗ
ꯌꯥꯝ ꯅꯨꯡꯉꯥꯏꯔꯦꯅꯦ ꯋꯥꯀꯤꯡꯀ ꯆꯠꯄ ꯅꯪꯕ꯭ꯔꯕ ꯅꯣꯏ
ꯉꯁꯥꯏ ꯄꯨꯡ ꯇꯔꯨꯛ ꯑꯗꯨꯋꯥꯏ ꯆꯠꯄꯅꯦ ꯀꯩꯅꯣ ꯊꯕꯛ ꯍꯜꯂꯛꯑꯒ
ꯍꯂꯛꯈ꯭ꯔꯦ
ꯎꯝ ꯍꯨꯖꯤꯛ ꯀꯥꯡꯅꯤꯅꯀꯣ ꯈꯔꯛ ꯉꯟꯅ ꯁꯨꯇꯤ ꯄꯤꯕ
ꯑꯆꯥ ꯌꯥꯝ ꯅꯨꯡꯉꯥꯏꯔꯦꯅꯦ
ꯎ
ꯑꯍꯧ ꯑꯍꯧ ꯑꯍꯧꯕ ꯆꯥ ꯐꯪꯕ꯭ꯔꯣ ꯀꯥꯡꯒꯤ
ꯀꯤꯍꯣꯝ ꯀꯤꯍꯣꯝꯆꯥꯏ ꯑꯗꯨꯒ ꯍꯩꯕꯨꯗꯤ ꯌꯥꯝ ꯆꯥꯕ ꯐꯪꯉꯦ
ꯑꯠꯆꯥ ꯆꯥꯅꯤꯡꯉꯦ ꯑꯩꯁꯨ ꯍꯩ
ꯆꯥꯎꯅ ꯀꯩꯅꯣ ꯀꯅꯥ ꯆꯥꯒꯅꯣ ꯍꯥꯏꯒꯦ
ꯅꯪ ꯂꯩꯕꯤꯒꯦꯔꯣ ꯑꯗꯨꯗꯤ ꯆꯥꯈꯥꯏꯔꯒꯦ ꯂꯩꯕꯤꯅꯕ ꯃꯤ ꯂꯩꯇꯕ ꯆꯥꯗꯤ ꯆꯥꯅꯤꯡꯕ
ꯑꯆꯥ ꯂꯩꯕꯤꯒꯦ ꯆꯥꯎ ꯆꯥꯅꯤꯡꯉꯗꯤ ꯆꯥꯅꯤꯡꯉꯥꯏ ꯑꯣꯏꯔꯗꯤ
ꯂꯩꯕꯤꯌꯣꯀꯣ
ꯍꯣꯏ ꯍꯣꯏ
ꯑꯦ ꯑꯩ ꯑꯩꯗꯤ ꯍꯥꯏꯈꯤꯕ ꯋꯥꯗꯤ ꯉꯥꯛꯇꯕ ꯌꯥꯗꯕꯅꯤꯀꯣ
ꯍꯣꯏꯅꯦ
ꯍꯣꯔꯦꯟ ꯊꯥꯎꯖꯔꯁꯤꯅꯤ ꯑꯩꯒꯤ ꯍꯩꯗꯨꯅ
ꯍꯣꯏ ꯅꯪꯒꯤ ꯂꯣꯀꯦꯁꯟꯗꯨ ꯊꯥꯔꯛꯑꯣ ꯍꯣꯔꯦꯟ
ꯍꯣꯏ ꯍꯣꯏ ꯁꯣꯏꯗꯅ ꯂꯩꯕꯤꯒꯅꯤꯀꯣ ꯄꯣꯃꯤꯁꯅꯦꯀꯣ
ꯍꯣꯏꯅꯦ ꯑꯁ ꯀꯔꯤ
ꯎꯝ ꯎꯝ
ꯅꯪ ꯆꯥꯅꯤꯡꯉꯗꯤ ꯍꯥꯏꯕꯅꯦ
ꯍꯦꯛ ꯂꯩꯕꯤꯗꯕ ꯅꯪ ꯈꯪꯒꯅꯤ
ꯍꯣꯏ
ꯀꯔꯤ ꯀꯔꯤ ꯍꯩ ꯑꯦꯕꯥꯏꯂꯦꯕꯜ ꯑꯣꯏꯕ꯭ꯔꯥ
ꯎꯝ ꯉꯁꯤꯒꯤꯗꯤ ꯀꯃꯟ ꯍꯥꯏꯔꯗꯤ ꯀꯤꯍꯣꯝ ꯀꯤꯍꯣꯝꯅ ꯌꯥꯝꯃꯤ
ꯀꯤꯍꯣꯝꯒꯤ ꯁꯤꯖꯤꯟ ꯅꯛꯑꯕ꯭ꯔꯅꯦ
ꯍꯣꯏꯗ
ꯎꯝ ꯌꯥꯝ ꯃꯥꯜꯂꯦꯗ ꯀꯤꯍꯣꯝ ꯃꯇꯝꯁꯤꯕꯨ ꯌꯧꯔꯕ꯭ꯔꯣ
ꯍꯧꯖꯤꯛ ꯎꯝ ꯍꯩ ꯑꯇꯣꯞꯄꯗꯤ ꯌꯥꯝꯗ꯭ꯔꯦꯕꯣ ꯃꯦꯡꯒꯣ ꯍꯩꯅꯥꯎꯁꯨ ꯂꯣꯏꯈ꯭ꯔꯦ
ꯍꯦꯩꯅꯧ ꯂꯣꯏꯒꯦ ꯇꯧꯔꯝꯃꯅꯤ ꯄ꯭ꯂꯥꯝꯗꯤ
ꯑꯗꯨꯒꯨꯝꯕꯗꯤ ꯌꯥꯝ ꯐꯪꯗꯦꯗ ꯑꯩꯈꯣꯏ ꯍꯧꯖꯤꯛ ꯀꯩꯅꯣ
ꯁꯤꯖꯟ ꯑꯣꯏꯔꯝꯅꯤ
ꯁꯤꯖꯟꯒꯤꯁꯨ ꯌꯥꯎꯗ꯭ꯔꯦꯅ ꯌꯥꯝꯅ
ꯎꯝ ꯑꯣꯍꯣ ꯅꯥꯁꯄꯥꯇꯤ
ꯅꯥꯁꯄꯇꯤꯗꯤ ꯎꯗ꯭ꯔꯤꯗ ꯕꯖꯥꯔꯗ ꯐꯥꯎ ꯎꯗ꯭ꯔꯤ ꯌꯥꯝ ꯀꯩꯅꯣ
ꯑꯦ ꯃꯇꯝ ꯍꯦꯜꯂꯕꯣ ꯍꯥꯏꯁꯤꯕꯣ
ꯈꯪꯗꯦ ꯃꯇꯝ ꯍꯦꯜꯂꯕ ꯍꯦꯟꯗꯕꯔꯥ ꯌꯥꯝ ꯎꯗ꯭ꯔꯦ ꯍꯧꯖꯤꯛꯄꯨꯗꯤ
ꯎꯝ ꯆꯥꯕ ꯐꯪꯗ꯭ꯔꯤꯉꯩꯗ ꯃꯇꯝ ꯍꯦꯟꯗꯣꯛꯄꯅ ꯍꯦꯟꯗꯅ ꯈꯥꯡ ꯄꯣꯠ ꯅꯠꯇꯦꯗ ꯑꯣ
ꯑꯗꯨ ꯅꯪ ꯍꯩ ꯆꯥꯕ꯭ꯔꯥ
ꯏꯁꯁ ꯑꯩ ꯍꯩ ꯌꯥꯝ ꯄꯥꯝꯃꯦ ꯗꯨꯢ ꯍꯩ ꯌꯥꯝ ꯆꯥꯏ
ꯀꯃꯥꯢꯅ ꯆꯥꯕꯔꯥ
ꯑꯦ ꯌꯥꯅ ꯆꯤꯛꯉꯥꯒ ꯁꯨꯔꯤꯅ ꯀꯣꯛꯑꯒ
ꯑꯣ ꯑꯩꯗꯤ ꯈꯨꯠꯅ ꯆꯥꯕ꯭ꯔꯥ ꯍꯥꯏꯅ ꯈꯟꯕ꯭ꯔꯥ
ꯑꯣ ꯈꯨꯠꯅꯁꯨ ꯆꯥꯏꯌꯦ
ꯈꯣꯡꯅꯁꯨ ꯆꯥꯏꯗ
ꯍꯣꯢ ꯍꯥꯎꯕꯅꯦ ꯀꯣ ꯎ
ꯈꯣꯡꯅꯁꯨ ꯃꯁꯤ ꯀꯦꯝ ꯆꯠꯇꯦ ꯂꯩꯌꯦ
ꯉꯁꯤ ꯍꯥꯏꯀꯣ ꯏꯁꯇꯥ ꯌꯥꯝ ꯍꯥꯞꯄꯤꯀꯣ
ꯏꯍꯦ ꯉꯁꯤ ꯍꯥꯏꯗ꯭ꯔꯗꯤ ꯀꯔꯤꯅꯣ
ꯏ
ꯅꯪꯗꯤ
ꯆꯥꯛ ꯆꯔꯥꯕꯣ
ꯆꯥꯛ ꯆꯥꯗ꯭ꯔꯤꯌꯦ ꯏꯕꯨꯡꯉꯣ ꯃꯆꯥ ꯅꯪ ꯄꯥꯈꯪ ꯐꯥꯔꯕꯣ
ꯄꯥꯈꯪ ꯐꯥꯗ꯭ꯔꯦ ꯑꯗꯣ ꯖꯨꯅꯤꯌꯔ ꯑꯃꯗꯤ ꯐꯥꯔꯦꯕꯣ ꯖꯨꯅꯤꯌꯔ ꯗꯤ ꯐꯥꯔꯦ
ꯑꯥ ꯆꯍꯤ ꯀꯌꯥ ꯑꯣꯏꯔꯒꯦ
ꯆꯍꯤꯁꯦ ꯇ꯭ꯋꯦꯟꯇꯤ ꯅꯪ ꯒ꯭ꯌꯥꯁ ꯇꯧꯔꯛꯑꯣꯅꯦ ꯀꯌꯥꯃꯨꯛ ꯁꯨꯕꯅꯦ
ꯊ꯭ꯔꯤ ꯇ꯭ꯋꯦꯟꯇꯤ ꯊ꯭ꯔꯤ
ꯑꯆꯥꯆꯥ ꯑꯗꯨꯒ ꯑꯗꯨꯈꯛ
ꯊ꯭ꯔꯤꯗ ꯂꯣꯏꯈ꯭ꯔꯦ ꯑꯩ ꯍꯣꯏ
ꯑꯣꯀꯦ ꯑꯗꯨꯅꯤ ꯅꯪ ꯂꯥꯜꯂꯦ ꯌꯥꯝ ꯐꯖꯅ ꯂꯥꯜꯂꯦ
ꯀꯌꯥꯔꯥ ꯍꯥꯏꯔꯛꯑꯣ
ꯑꯗꯨ ꯆꯥꯟꯁ ꯄꯤꯒꯅꯦ ꯑꯃꯨꯛ ꯍꯥꯏꯌꯨꯅꯦ
ꯑꯗꯨꯗꯤ ꯃꯊꯛꯔ ꯃꯈꯥꯔꯥ ꯍꯥꯏꯌꯨꯅꯦ
ꯃꯊꯛ ꯀꯥꯒꯅꯤ
ꯑꯗꯨꯗꯤꯀꯣ ꯊꯤꯅ ꯂꯥꯜꯂꯦ ꯍꯥꯏꯕꯅ ꯇ꯭ꯋꯦꯟꯇꯤ ꯁꯚꯦꯟ ꯔꯥꯅꯤꯡ
ꯑꯁꯨ ꯂꯜꯂꯦ ꯃꯨꯛꯀ
ꯑꯗꯨꯗꯤ
ꯑꯗꯨꯗꯤ
ꯇꯣꯏꯅꯤꯐꯥꯏꯠ
ꯌꯦꯁ ꯑꯦꯛꯖꯦꯛꯂꯤ ꯆꯨꯝꯃꯦ
ꯃꯗꯨꯅꯦꯕ
ꯇ꯭ꯋꯦꯟꯇꯤ ꯁꯤꯛꯁ
ꯔꯅꯤ
ꯍꯣꯏ
ꯑꯍꯣ ꯑꯉꯥꯡꯅꯤ ꯄꯥꯈꯪ ꯐꯥꯔꯦ ꯄꯥꯈꯪ ꯐꯥꯔꯦ ꯐꯔꯦ ꯐꯔꯦ ꯅꯪ ꯅꯥꯇꯣꯝꯗ ꯅꯪ ꯐꯥꯕ꯭ꯔ ꯐꯥꯗꯕ꯭ꯔꯥ ꯀꯣꯟꯐ꯭ꯌꯨꯁ ꯆꯠꯄꯗꯣ ꯅꯆꯦꯅ ꯗꯤꯀ꯭ꯂꯤꯌꯥꯔ ꯇꯧꯔꯕꯅꯤ ꯉꯁꯤꯗꯩ ꯅꯪ ꯄꯥꯈꯪ ꯐꯥꯔꯦ
ꯄꯥꯈꯪ ꯐꯥꯕꯒꯤ ꯀꯔꯤ
ꯌꯥꯒꯦ ꯌꯥꯒꯦ ꯇꯧꯔꯦ
ꯀꯔꯤ ꯇꯧꯕꯤꯒꯦꯔꯥ ꯑꯗꯨꯗꯤ
ꯄꯥꯈꯪ ꯐꯥꯕꯒꯤꯔꯣ ꯂꯦꯛꯆꯔ ꯇꯧꯕꯤꯒꯦ ꯅꯆꯦꯅ ꯀꯔꯝꯕ ꯅꯨꯄꯤ ꯀꯣꯏꯗꯣꯏꯔꯥ ꯀꯔꯝꯕ ꯀꯔꯝ ꯀꯥꯟꯗ ꯅꯪꯒꯤ ꯀꯔꯤꯔꯥ ꯅꯨꯄꯤ ꯊꯤꯗꯣꯏꯔꯥ ꯍꯥꯏꯕꯗꯣ ꯑꯗꯨ ꯑꯣꯏꯅ ꯀꯥꯎꯟꯁꯤꯂꯤꯡ ꯇꯧꯔꯒꯦ ꯍꯥꯏ ꯌꯦꯅꯦ
ꯍꯣꯏꯅꯦ
ꯅꯪ ꯀꯔꯝꯕ ꯅꯨꯄꯤ ꯍꯨꯖꯤꯛ ꯀꯣꯏꯕ꯭ꯔꯥ ꯍꯥꯏꯔꯛꯑꯣ ꯑꯗꯨꯗꯤ
ꯅꯨꯄꯤ ꯀꯣꯏꯗ꯭ꯔꯦ ꯗꯨꯝ ꯍꯥꯏꯔꯣ
ꯑꯣ ꯃꯥꯏꯒꯣꯠ ꯁꯦꯡꯅ ꯈꯨꯝꯃꯣꯍꯦ
ꯁꯦꯡꯕ ꯅꯣꯏ ꯀꯩꯅꯣ ꯅꯪ ꯑꯣꯏꯅ ꯀꯣꯏꯒꯦꯔꯥ
ꯀꯣꯏꯏꯗꯦ ꯍꯥꯏꯔꯣ ꯅꯨꯄꯤ ꯀꯔꯤꯒꯤ ꯀꯣꯏꯗꯕ꯭ꯔꯥ ꯀꯣꯏꯗꯕ꯭ꯔꯥ ꯃꯔꯝ ꯍꯥꯏꯔꯛꯑꯣ ꯑꯗꯨꯗꯤ ꯑꯗꯨ ꯃꯇꯨꯡ ꯏꯟꯅ ꯍ ꯑꯩ ꯄ꯭ꯔꯤꯊꯤꯕꯤꯗ ꯅꯨꯄꯥ ꯅꯨꯄꯤ ꯀꯣꯏꯅꯤꯡꯗꯕꯁꯦ ꯇꯪꯅ ꯇꯥꯏꯍꯦ ꯕꯤꯁꯅꯨ ꯕꯤꯁꯅꯨ ꯂꯣꯏꯔꯦ ꯂꯣꯏꯔꯦ ꯎ ꯅꯪ ꯍꯣꯡꯕꯅꯦ
ꯑꯁ ꯅꯪ ꯑꯣꯏꯅ ꯀꯣꯏꯔꯗꯤ
ꯅꯪꯅ ꯑꯩ ꯀ꯭ꯋꯥꯏꯔꯗꯤ ꯅꯪꯒꯤ ꯁꯥꯏꯅ ꯑꯩ ꯁꯝꯐ꯭ꯋꯥꯏ ꯗꯠꯄꯗ ꯑꯩ ꯉꯝꯃꯔꯥ
ꯉꯝꯃꯔꯣꯏ ꯄꯔꯦ ꯄꯔꯦ
ꯁꯝꯅ ꯏꯍꯥꯎꯗꯕꯅꯦ ꯁꯝꯅ ꯂꯩꯇꯕꯅꯦ ꯑꯃꯨꯛꯀ ꯐꯥꯏꯖꯤꯜꯂꯥꯗꯤ ꯆꯤꯔꯥꯏꯗꯤ ꯌꯥꯔꯣꯏꯌꯦ ꯏꯕꯨꯡꯉꯣ ꯅꯆꯦꯒꯤꯁꯨ ꯈꯔ ꯈꯜꯂꯣꯅꯦꯍꯦ ꯑꯗꯨꯅꯦꯕ ꯅꯆꯦꯒꯤꯁꯨ ꯈꯜꯂꯣꯕ
ꯍꯣꯏ ꯄꯣꯏ ꯄꯔꯦ ꯄꯔꯦ
ꯅꯪ ꯀꯔꯝꯕ ꯅꯨꯄꯤꯈꯣꯏꯒꯦꯁꯨ ꯍꯥꯏꯗꯦ ꯋꯥꯡꯕ꯭ꯔꯥ ꯅꯦꯝꯕ꯭ꯔꯥ ꯅꯣꯏ ꯁꯥꯏ
ꯑꯩ ꯄꯥꯝꯕ ꯅꯨꯄꯤꯁꯤꯗꯤ ꯌꯥꯝ ꯀꯩꯅꯣ ꯇꯧꯋꯦꯗ ꯀꯝꯄ꯭ꯂꯤꯀꯦꯇꯦꯠ ꯇꯧꯋꯦꯗ ꯍꯟꯗꯛ ꯀꯥꯟꯁꯤꯗ
ꯍꯥꯏꯔꯣ ꯅꯪꯅ ꯀꯔꯝꯕ ꯏꯁ꯭ꯇꯥꯥꯏꯜꯗ ꯄꯥꯝꯃꯤꯅꯣꯕ ꯍꯥꯏꯔꯛꯑꯣꯅꯦ
ꯑꯩꯅ ꯄꯥꯝꯕ ꯅꯨꯄꯤꯁꯤꯗꯤ ꯈꯔ ꯃꯥꯒꯤ ꯗꯤꯒꯅꯤꯇꯤ ꯐꯖꯕ ꯃꯥꯒꯤ ꯁꯝ ꯐꯖꯅ ꯁꯥꯡꯉꯒ ꯀꯩꯅꯣ ꯎꯝ ꯅ ꯀꯔꯤ ꯍꯥꯏꯁꯤꯔꯥ ꯈꯔ ꯂꯦꯝꯅ ꯁꯥꯡꯉꯒ ꯊꯝꯍꯟꯕ
ꯑꯗꯨꯒ ꯅꯨꯄꯤꯒꯤ ꯃꯒꯨꯟ ꯂꯩꯕ
ꯎꯝ
ꯅꯨꯄꯤ ꯍꯥꯏꯕꯒꯤ ꯂꯝꯆꯠ ꯑꯃ ꯂꯩꯕ ꯍꯥꯏꯕꯗꯤ ꯅꯦꯝꯊꯥꯕ
ꯎꯝ
ꯅꯦꯟꯊꯕ ꯑꯗꯨꯒ ꯃꯥꯒꯤ ꯕꯥꯎꯟꯗ꯭ꯔꯤ ꯁꯦꯠ ꯇꯧꯕ ꯍꯩꯕ
ꯎꯝ
ꯑꯗꯥꯏꯗꯤ
ꯂ ꯂꯔ ꯍꯦꯕꯗꯤ
ꯑꯗꯨꯝꯅꯤ ꯀꯃꯟ ꯑꯣꯏꯅ ꯍꯥꯏꯔꯗꯤ ꯂꯣꯌꯦꯜ ꯍꯥꯏꯕꯁꯤꯗꯤ ꯅꯨꯡꯁꯤꯔꯀꯥꯟꯗ ꯑꯗꯨꯝ ꯂꯥꯛꯈ꯭ꯔꯤꯁꯤꯅꯦ ꯀꯩꯅꯣ ꯂꯣꯏ ꯌꯥꯑꯣ
ꯌꯥꯝ ꯍꯩꯈ꯭ꯔꯦ ꯑꯩꯒꯤ
ꯑꯗꯨꯗ
ꯑꯩꯒꯤ ꯏꯅꯥꯎ ꯅꯨꯄꯥꯁꯦ ꯌꯥꯝ ꯍꯩꯈ꯭ꯔꯦ ꯅꯆꯦ ꯂꯦꯛꯆꯔ ꯇꯧꯅꯤꯡꯉꯥꯏ ꯂꯩꯇ꯭ꯔꯦ ꯅꯨꯄꯤ ꯈꯟꯕ ꯌꯥꯝ ꯂꯩꯈ꯭ꯔꯦꯅ
ꯌꯥꯎꯗ꯭ꯔꯤꯅꯦ ꯑꯗꯣ ꯑꯗꯨꯒꯨꯝꯕ ꯅꯨꯄꯤ ꯌꯥꯎꯗ꯭ꯔꯤꯅꯦ
ꯍꯦ ꯌꯥꯎꯗꯤ ꯌꯥꯎꯒꯅꯤꯍꯦ ꯅꯪꯁꯨ ꯌꯥꯎꯗ꯭ꯔꯦ ꯀꯥꯏ
ꯌꯥꯎꯗ꯭ꯔꯦꯖꯝ ꯄꯥꯎ ꯄꯤꯅꯤꯡꯉꯥꯏꯁꯨ ꯌꯥꯎꯗ꯭ꯔꯦ ꯀꯩꯅꯣ
ꯌꯥꯎꯔꯛꯀꯅꯤ ꯅꯪꯅ ꯐꯠꯇꯕ ꯉꯛꯇ ꯊꯦꯡꯅꯔꯝꯃꯅꯤ ꯑꯗꯨꯅꯅꯦ
ꯑꯩꯈꯣꯏꯗ ꯅꯨꯄꯤꯁꯨ ꯄꯪꯀꯣꯏ ꯑꯣꯏꯈꯣꯏ
ꯅꯪ ꯅꯪ ꯀꯔꯤ ꯀꯣꯂꯦꯖ ꯇꯝꯒꯦ
ꯀꯂꯦꯖ ꯂꯣꯏꯔꯦ
ꯑꯠꯆꯥ ꯃꯥꯁꯇꯔ ꯑꯣꯏꯔꯕꯣ
ꯃꯥꯁꯇꯔꯕꯨꯗꯤ ꯇꯝꯗ꯭ꯔꯤ ꯃꯥꯁꯇꯔ ꯇꯝꯗ꯭ꯔꯦ ꯑꯩ
ꯀ ꯇꯧ ꯀꯔꯤ ꯇꯧꯔ ꯂꯩꯕ꯭ꯔꯅ ꯍꯧꯖꯤꯛ
ꯊꯕꯛ ꯇꯧꯔꯤ ꯄꯥꯔꯠ ꯇꯥꯏꯝ
ꯀꯔꯤ ꯊꯕ ꯇꯥꯕ꯭ꯔꯣ ꯇꯥꯗ꯭ꯔꯄꯣ ꯇꯥꯕ꯭ꯔꯣ ꯀꯔꯤ ꯇꯧꯔꯒ ꯂꯩꯔꯝꯃꯤꯅꯣ ꯃꯁꯦ ꯒꯥꯔꯤ ꯇꯧꯔꯒ ꯂꯩꯔꯝꯃꯤꯅꯣ ꯅꯨꯡꯉꯥꯏꯔꯝꯒꯅꯤꯗ ꯅꯣꯏꯗꯤ ꯑꯩꯈꯣꯏꯗꯒꯤ ꯍꯦꯟꯅ ꯅꯨꯡꯉꯥꯏꯔꯝꯒꯅꯤꯀꯣ